ꯋꯥꯋꯀꯤꯡꯒꯨꯝꯕꯗꯤ ꯆꯦꯟꯗ꯭ꯔꯣ
ꯑꯁ ꯑꯣ ꯋꯥꯋꯥꯛꯀꯤꯡꯁꯦ ꯑꯩꯒꯤ ꯅꯨꯃꯤꯗꯥꯡ ꯅꯨꯃꯤꯗꯥꯡ ꯋꯥꯏꯔꯝ ꯈꯪꯅ ꯍꯥꯡꯉꯥꯛꯇꯤ ꯆꯦꯜꯂꯦ ꯌꯥꯝ ꯀꯟꯅ ꯆꯦꯜꯟꯅꯦ ꯑꯗꯨ ꯍꯞꯇꯥ ꯑꯃꯗ ꯑꯅꯤꯔꯛ ꯑꯍꯨꯝꯂꯛ ꯆꯦꯟꯕ꯫
ꯑꯩꯦ ꯁ ꯊꯕ ꯈꯔꯇꯧ ꯈꯔꯗꯅ ꯃ
ꯑꯩ ꯍꯟꯗꯛꯁꯦ ꯈꯔ ꯆꯦꯟꯕ ꯍꯧꯁꯤꯔꯅ ꯇꯧꯔꯦ ꯆꯦꯟ ꯆꯦꯟ ꯁꯤ ꯆꯦꯟ ꯀꯦ ꯍꯥꯏꯝ ꯆꯦꯟꯈ꯭ꯔꯦ ꯇꯧꯔꯤꯁꯦ ꯋꯥꯋꯀꯤꯡꯁꯦ
ꯎꯝ
ꯐꯃꯨꯡꯗ ꯑꯗꯨꯝ ꯆꯦꯜ ꯂꯩꯔꯤ ꯍꯧꯖꯤꯛ ꯀꯟꯅ ꯇꯨꯒꯤꯕꯗꯒꯤ ꯍꯧ꯫ ꯄꯣꯂꯛꯇꯅꯤ ꯏꯁ꯫
ꯑ ꯑꯩꯅ ꯑꯌꯨꯛꯇ ꯆꯦꯟꯅꯤꯡꯕ ꯑꯗꯣ ꯑꯩꯒꯤ ꯑꯃꯨꯛ ꯑꯌꯨꯛꯇ꯫ ꯉꯔ ꯉꯟꯅ ꯊꯕꯛ ꯆꯠꯊꯣꯛꯇꯅ ꯑꯌꯨꯛ ꯄꯨꯡ ꯃꯔꯤ ꯃꯈꯥꯏ꯫ ꯃꯉꯥꯗꯒꯤ ꯑꯩ ꯍꯧ ꯍꯧꯒꯠꯇꯤ ꯍꯧꯒꯠꯂꯛꯦ ꯃꯔꯤꯈꯥꯏ ꯃꯉꯥꯗ ꯍꯧꯗꯤ ꯍꯧꯒꯠꯂꯛꯄ ꯑꯗꯨꯒ꯫ ꯆꯥꯎꯥ ꯇꯔꯨꯛ ꯃꯈꯥꯏ ꯅꯪꯅꯕ ꯊꯕꯛ ꯑꯃꯨꯛ ꯆꯠꯄꯗꯨꯅ ꯑꯩꯒ
ꯎꯝ
ꯌꯥꯗꯕ ꯆꯦꯟꯗꯤ ꯆꯦꯟꯅꯤꯡꯕ꯫
ꯑꯗꯨ ꯅꯨꯡꯊꯤꯟ ꯆꯦꯟꯕꯩꯅꯤꯗ ꯅꯨꯡꯁꯥꯒ ꯁꯥꯔꯛꯄ ꯀꯥꯟꯗꯣ꯫ ꯅꯨꯡꯁꯥ ꯁꯔꯀꯥꯟꯗꯨꯗ ꯖꯔꯁꯤ ꯑꯃ ꯁꯨꯝ ꯂꯤꯠꯁꯤꯜꯂꯒ ꯑꯗꯨꯝ ꯃꯤ ꯌꯥꯝ ꯍꯥꯏꯗꯤ ꯆꯦꯟꯕ ꯅꯨꯡꯉꯥꯏꯗꯕ ꯃꯐꯝ ꯃꯤ ꯌꯥꯝ ꯂꯥꯛꯇꯕ ꯃꯐꯝ ꯂꯩꯔꯗꯤ ꯑꯗꯨꯝ
ꯎꯝ
ꯍꯥꯏꯗꯤ ꯍꯥꯏꯗꯤ ꯕ꯭ꯔꯣꯅ ꯇꯣꯡꯈꯥꯏꯕ ꯁꯨꯝ ꯊꯕꯛ ꯏꯪꯈꯥꯡ ꯁꯨꯝ ꯌꯦꯡꯅꯤꯡꯕ ꯑꯣꯏꯔꯒꯗꯤꯅꯦ
ꯑꯣ꯫
ꯈꯋꯥꯥꯡꯗ ꯇꯌꯥꯔꯒꯨꯝꯕ ꯁꯨꯝ ꯒꯥꯔꯤ ꯃꯆꯥꯒꯤ ꯑꯣꯏꯒꯦꯔ ꯑꯆꯧꯕ ꯑꯣꯏꯒꯦ ꯇꯌꯥꯔ ꯃꯆꯥ ꯑꯃꯁꯨꯡ ꯈꯋꯥꯡꯗ꯫ ꯊꯧꯔꯤ ꯊꯧꯔꯒ ꯄꯨꯜꯂ ꯑꯗꯨꯝ ꯆꯦꯜꯂꯣ꯫
ꯎꯝ꯫
ꯑꯩꯁ ꯀꯩꯅꯣꯁꯨ ꯑꯗꯨꯝ ꯍꯥꯏꯗꯤ ꯏꯁꯇꯦꯃꯤꯅꯥꯁꯨ ꯑꯗꯨꯝ ꯌꯥꯎꯖꯅꯕ꯫
ꯍꯣꯏ꯫
ꯍꯥꯏꯗꯤ ꯆꯤꯡꯗ ꯑꯩꯈꯣꯏꯗꯤ ꯇꯝ꯫ ꯑꯣꯏꯕꯅꯤꯅ ꯆꯤꯡꯊꯛꯇ ꯆꯦꯟꯕ ꯆꯦꯟꯅꯗ꯭ꯔꯕꯅꯤꯅ ꯄꯥꯡꯗ꯭ꯔꯦ ꯇꯥꯏꯌꯥꯔ ꯑꯃ ꯁꯨꯝ ꯄꯨꯜꯂꯒꯗꯤ ꯆꯤꯡꯗꯤ ꯆꯦꯟꯕꯒꯤ ꯆꯥꯡ ꯈꯔ ꯗꯨꯝ ꯃꯥꯟꯅꯔꯦ꯫
ꯎꯝ
ꯑꯗꯨꯒꯤ ꯆꯥꯡꯗ ꯑꯍ ꯑꯗꯨꯝ ꯆꯦꯜꯂꯦꯕ ꯑꯩꯁꯨ ꯑꯗꯨꯝ ꯈꯋꯥꯡꯗ ꯑꯗꯨꯝ ꯊꯧꯔꯤ ꯑꯃ ꯑꯗꯨꯝ꯫ ꯄꯨꯜꯂꯒ ꯑꯗꯨꯝ ꯂꯧ ꯂꯝꯕꯤꯒꯨꯝꯕ ꯂꯩꯕ꯫ ꯑ ꯍꯥꯏ ꯂꯩꯕ ꯃꯐꯝꯗꯨꯗ ꯐꯔ
ꯑꯗꯨ ꯏꯁꯇꯦꯃꯤꯅꯥꯗ ꯋꯥꯔꯤ ꯍꯧꯖꯤꯛꯇꯤ ꯑꯁ꯫ ꯏꯁꯥꯥꯁꯤ ꯌꯥ ꯄꯨꯛ ꯁꯨꯝ ꯀꯪꯊꯣꯔꯛꯑꯕꯅꯤ ꯇꯧꯔꯤꯁꯤ꯫
ꯑꯁ ꯄꯨꯛꯀꯤ ꯋꯥꯗꯤ ꯑꯁ ꯄꯨꯔꯥ ꯀꯩꯅꯣꯅꯤꯅꯦ ꯍꯥꯏ ꯀꯥꯟꯅꯗ꯭ꯔꯦꯗ ꯑꯗꯨ ꯄꯨꯛꯇꯨꯗꯤ ꯏꯁꯤꯡꯗ ꯆꯣꯡꯊꯔ ꯇꯥꯎꯈꯠꯂꯛꯀꯗꯣꯏ ꯄꯨꯛꯇꯅꯦ ꯑꯗꯨ꯫
ꯍꯦ ꯍꯦ꯫
ꯑꯩꯈꯣꯏꯒꯤ ꯂꯥꯏꯐ ꯁꯦꯚꯤꯡ ꯀꯩꯅꯣꯗꯣ ꯍꯥꯞꯇꯁꯨ ꯌꯥꯔꯦ ꯑꯝ꯫ ꯄꯨꯛꯁꯤ ꯑꯗꯨꯝ ꯆꯥꯎꯥꯎꯈꯠꯂꯒ ꯑꯗꯨꯝ ꯀꯩꯅꯣ ꯇꯤꯇꯥꯅꯤꯛꯀꯤ ꯐꯤꯂꯝ ꯅꯝꯕ ꯌꯥꯎꯕ ꯌꯥꯔꯦ
ꯎꯝ
ꯄꯨꯛ ꯄꯨꯛꯁꯤ ꯌꯥꯗ꯭ꯔꯦꯕ ꯋꯥꯟ ꯄꯦꯛ ꯉꯥꯛꯇ ꯉꯥꯏꯔꯦ ꯌꯥꯗ꯭ꯔꯦ꯫
ꯎꯝ꯫
ꯀꯩꯅꯣꯗꯤ ꯀꯥꯗ꯭ꯔꯣ
ꯀꯔꯤ꯫
ꯑꯥ ꯅꯨꯃꯤꯡꯗꯥꯡ ꯅꯨꯡꯃꯤꯗꯥꯡꯒꯤ ꯑꯣꯐꯤꯁ꯫
ꯑ ꯑꯗꯣ ꯑꯗꯨꯝ ꯍꯞꯇꯥ ꯑꯃꯗ ꯑꯅꯤꯔꯛ ꯑꯍꯨꯝꯂꯛꯇꯤ ꯑꯗꯨꯝ ꯁꯣꯏꯗꯦ ꯑꯣꯐꯤꯁꯦ꯫
ꯅꯨꯄꯤꯁꯦ ꯑꯗꯨꯝ ꯅꯣꯡ ꯐꯗꯣꯛꯀ ꯈꯔ꯫
ꯎꯝ ꯃꯔꯝ ꯃꯣꯛꯄ ꯏꯃꯥꯅꯕ ꯉꯥꯛꯇꯅꯤꯗ ꯑꯍꯣꯏ꯫ ꯅꯣꯡ ꯐꯥꯗꯣꯛ ꯅꯠꯇ꯭ꯔꯦꯗ ꯅꯣꯡ ꯐꯥꯗꯣꯛ ꯅꯠꯇ꯭ꯔꯦ ꯍꯞꯇꯥꯗ ꯑ ꯅꯤꯔꯛꯄ ꯍꯧꯂꯛꯇꯦ ꯑꯗꯨ ꯁꯣꯏ꯫
ꯑꯗꯨꯅꯦ ꯑꯩ ꯅꯨꯄꯥꯒ ꯈ ꯀ ꯑꯃꯔꯨꯛ ꯐꯗꯤ ꯌꯥꯗꯕꯅꯦꯅꯦ ꯐꯪꯒꯣꯠ꯫ ꯀꯩꯅꯣ ꯋꯥꯔꯤ ꯋꯥꯇꯥꯏ ꯈꯔ ꯑꯗꯨꯝ ꯉꯍꯥꯛ ꯋꯥꯔꯨꯕꯒꯤ꯫
ꯃꯥꯅꯦ ꯑꯋꯥ ꯅꯨꯡꯉꯥꯏꯗꯣ ꯁꯤꯌꯔ ꯇꯧꯐꯝꯗꯣ ꯑꯗꯨꯗ ꯇꯥꯏꯌꯦꯕ꯫ ꯄꯣꯊꯥꯕꯁꯤ꯫
ꯑꯩꯁꯨ ꯇꯧꯔꯤꯅꯦ ꯂꯧꯔꯒꯦ ꯆꯠꯄꯗꯦ ꯍꯂꯛꯄꯗ ꯑꯩ
ꯑꯦ ꯑꯣꯐꯤꯁ ꯌꯥꯍꯧꯗꯗꯤ ꯊꯦ ꯏꯋꯥꯠ ꯋꯥꯠꯄꯩ ꯇꯥꯏꯞꯇ꯫ ꯎꯝ ꯇꯨꯝꯕ ꯆꯥꯕꯁꯨ ꯈꯔꯦ ꯎꯝ
ꯑꯗꯨꯝ ꯍꯥꯏꯗꯤ ꯈ꯭ꯋꯥꯡꯒ ꯅꯥꯕꯒꯁꯨ ꯑꯗꯨꯝ ꯐꯩꯌꯦꯕ ꯀꯣꯛꯀꯁꯦ ꯁꯨꯖꯤꯟꯒꯔꯦ꯫ ꯂꯧꯗꯤ ꯑꯗꯨꯝ ꯁꯪꯉꯝ ꯑꯃꯅꯦꯗ꯫
ꯎꯝ꯫
ꯌꯥꯝ ꯆꯥꯎꯕ ꯆꯥꯎꯅꯗꯤ ꯇꯧꯗ꯭ꯔꯦ꯫
ꯎꯝ ꯁꯪꯉꯝ ꯁꯪꯉꯝ ꯀꯌꯥꯅ ꯄꯔꯤ ꯁꯥ ꯑꯣꯏꯗꯣꯏꯗꯣꯏ ꯑꯩ ꯒ꯭ꯌꯥꯟ ꯇꯥ ꯊꯪꯒꯦ
ꯁꯉꯝ ꯑꯅꯤ꯫ ꯍꯣꯏꯗ
ꯁꯉꯝ ꯑꯅꯤꯅ ꯄꯔꯤꯃ꯫
ꯎꯝ ꯍ ꯁꯥꯉꯝ ꯑꯅꯤꯒ ꯈꯤꯇꯪ ꯍꯤꯜꯂꯛꯑꯑꯁꯨ ꯑꯗꯨꯝ ꯄꯔꯤ ꯑꯃ꯫
ꯁꯪꯉꯝ ꯑꯍꯨꯝ ꯍꯥꯏꯔꯗꯤ ꯀꯩꯅꯣ ꯂꯧ ꯄꯔꯤꯃꯒ ꯁꯪꯉꯝ ꯑꯃ ꯂꯥꯛꯇꯣꯏꯅꯦꯕ꯫
ꯎꯝ ꯎꯝ ꯑꯗꯨꯝ ꯃꯔꯥꯛ ꯀꯥꯏꯅ ꯑꯗꯨꯝ꯫ ꯂꯥꯛꯑꯅꯤ ꯑꯗꯨ ꯁꯪꯉꯝ꯫
ꯅꯍꯥꯟꯅꯦ ꯏꯃꯥꯟꯅꯕ ꯑꯃꯝ ꯂꯩ ꯍꯪꯕ ꯃꯥꯏ ꯃꯣꯏ ꯁꯪꯉꯝ ꯑꯍꯨꯝ ꯎꯏꯌꯦꯕ ꯑꯗꯨ ꯄꯔꯤꯅꯦ ꯀꯩꯅꯣ ꯁꯥ꯫ ꯃꯥꯅ ꯄꯔꯤꯗꯩꯗꯤ ꯁꯪꯒꯝꯗ ꯄꯤꯛꯑꯦꯅꯣ ꯍꯥꯏꯔꯛꯄ ꯁꯪꯒꯝ ꯀꯌꯥꯅ ꯁꯥꯏꯔꯤꯅꯣꯅ꯫ ꯏꯕꯥꯅꯤꯁꯨ ꯍꯥꯏꯐꯦꯠ ꯉꯥꯎꯅꯔ ꯂꯩꯔꯕ꯫
ꯎꯝ ꯑꯗꯨꯗꯤ ꯁꯪꯉꯝ ꯑꯍꯨꯝ ꯑꯣꯏꯔꯗꯤ ꯁꯪꯉꯝ ꯁꯪꯉꯝꯗ ꯄꯤꯛꯄ ꯀꯧꯗꯣꯏꯅꯤ ꯄꯔꯤ ꯌꯧꯗ꯭ꯔꯤꯑꯕ ꯑꯗꯨꯒ ꯃꯔꯥꯛ ꯉꯝꯕ ꯍꯥꯏꯁꯤꯅ ꯑꯃꯨꯛ ꯁꯪꯒꯝ ꯃꯁꯤꯡ ꯌꯥꯝꯊꯠꯂꯛ ꯄꯔꯤ ꯑꯅꯤꯒꯨꯝꯕ ꯑꯣꯂꯛꯀꯗꯅꯦ
ꯎꯝ
ꯑꯁ ꯃꯔꯥꯛꯛꯇꯒ ꯁꯨꯁꯤꯗꯤ
ꯑ
ꯄꯨꯖꯥꯅꯤ
ꯍ
ꯀ꯭ꯋꯥꯏꯁꯤꯗꯤ ꯍꯥꯟꯅꯨꯕꯤ꯭ꯡꯒꯨꯝ ꯑꯃꯖꯅꯤꯡꯉꯤ
ꯃꯥ
ꯂ ꯂꯣꯏꯔꯕꯖꯥꯅꯦ ꯂꯣꯏꯕꯗꯤ ꯍꯦꯒꯅꯤ ꯀꯥꯟꯅꯗꯕꯖꯥꯠꯅꯤ
ꯍꯥꯏ ꯋꯥꯅꯤ ꯀꯩꯅꯣꯁꯦ ꯋꯥꯔꯦꯅꯦ ꯀꯩꯅꯣꯁꯦ ꯂꯧ ꯎꯁ ꯋꯥꯅꯩ ꯍꯥꯏꯅꯦ ꯃꯤꯅꯦ ꯍꯥꯏꯕꯗ
ꯑꯗꯩꯗꯤ ꯋꯥꯏꯅ ꯋꯥꯏꯑꯦꯅ ꯃꯤ ꯅꯦꯛꯎꯨꯔꯒꯅ ꯑꯃꯨꯛ ꯄꯩꯁꯥꯃꯨꯛ ꯇꯣꯡꯗꯕ ꯑꯗꯨꯃꯥꯏꯅ ꯇꯧꯋꯦ ꯍꯥꯏꯕ
ꯑꯩꯈꯣꯏꯒꯤ ꯈ꯭ꯋꯥꯏꯗꯒꯤ ꯅꯨꯡꯉꯥꯏꯔꯤꯁꯤꯅ ꯑꯩꯈꯣꯏꯒꯤ ꯂꯪ ꯆꯠꯄꯁꯩ ꯈꯨꯂꯪ ꯈꯨꯂꯪ ꯍꯥꯏꯔꯒꯁꯨ ꯑꯩꯈꯣꯏꯒꯤ ꯦꯅꯠꯇꯕꯤꯗ ꯑ ꯑꯩꯈꯣꯏꯃꯥꯟꯅꯕ ꯃꯁꯦꯟꯒꯤ ꯑꯗꯨꯝ ꯆꯠꯕꯤꯗꯨꯗ ꯑꯗꯨꯃꯥꯏꯅ ꯆꯠꯄꯅ ꯐꯩꯌꯦꯕ ꯑꯗꯨꯒꯤꯅ ꯑꯃꯨꯛ ꯂꯩꯀꯥꯏꯒꯤ ꯏꯃꯥꯟꯅꯕ ꯃꯁꯦꯟ ꯌꯥꯔꯒꯗꯤ ꯇꯔꯨꯛ ꯇꯔꯦꯠꯃꯨꯛ ꯂꯩꯒꯗꯤ ꯌꯥꯔꯦ
ꯎꯝ
ꯑꯗꯨ ꯄꯨꯜꯂꯒ ꯑꯗꯨꯝ ꯇꯧꯈꯤꯕꯗ ꯂꯧꯔꯤ ꯁꯥꯕ ꯂꯧꯔꯤ ꯌꯥꯟꯕ ꯎꯀꯥꯏ ꯇꯛꯄ ꯈꯣꯠꯄ ꯑꯗꯨꯝ ꯍꯥꯏꯗꯤ ꯇꯔꯨꯛ ꯇꯔꯦꯠꯄꯨ ꯁꯈꯨꯔꯒꯗꯤ ꯑꯗꯨꯝ ꯋꯥꯠꯂ ꯃꯤꯅꯤꯃꯝꯗꯅꯦꯕ ꯁꯪꯒꯝꯒꯤꯗꯤ ꯁꯪꯒꯝꯒꯤꯗꯤ ꯑꯗꯨꯝ ꯃꯤ ꯃꯔꯤ ꯑꯗꯨꯝ ꯌꯥꯅꯤꯗ ꯃꯤ ꯃꯔꯤ ꯃꯉꯥ
ꯎꯝ
ꯁꯣ ꯌꯥꯝ ꯉꯗ ꯀꯥꯎꯇ ꯂ ꯂꯧ ꯁꯄ꯭ꯔꯤ ꯅꯨꯡꯉ ꯑꯦꯕꯝ ꯂ
ꯅꯨꯡꯉꯥꯏ ꯍꯣꯏ ꯃꯌꯥꯝ ꯍꯧ ꯍꯧ ꯍꯧ ꯇꯧꯗꯅ ꯃꯌꯥꯝ
ꯊꯕꯛꯇꯨꯗꯤ ꯁꯨꯝ ꯇꯣꯉꯥꯟꯅ ꯋꯥꯖꯔꯁꯨꯅꯦ
ꯎꯝ
ꯈꯣꯡꯒ ꯏꯪꯉꯒ ꯑꯩꯈꯣꯏꯒꯤ ꯃꯊꯥꯒ ꯁꯥꯔꯝꯕ ꯃꯌꯥꯝꯗꯣ ꯑꯀꯣꯏꯕꯗ ꯂꯩꯔꯤꯕ ꯑꯗꯨꯒꯚꯥ ꯃꯌꯥꯝꯗꯣ ꯅꯨꯡꯁꯥꯒ ꯅꯦꯝꯊꯈ꯭ꯔꯀꯥꯟꯗ ꯇꯨꯄꯤ ꯑꯃ ꯂꯨꯞꯁꯤꯜꯂꯒ ꯎꯕꯗꯣ ꯅꯨꯡꯉꯥꯏꯌꯦꯕ
ꯎꯝ
ꯂꯧ ꯂꯧꯁꯦ ꯋꯥꯕ ꯃꯇꯥꯡꯁꯤꯅ ꯑꯃꯨꯛ ꯂꯧ ꯌꯩꯔꯝꯗꯥꯏꯁꯦ
ꯎꯝ
ꯁꯤꯅꯦꯕ ꯋꯥꯔꯤꯁꯤꯅ ꯑꯃꯨꯛ
ꯃꯥ
ꯐꯧ ꯊꯥꯔꯝꯗꯥꯏ ꯃꯇꯥꯡꯁꯤꯗꯤ ꯋꯥꯕꯒꯤ ꯀꯩꯁꯨ ꯌꯥꯝ ꯀꯥ ꯍꯦꯟꯅ ꯋꯥꯅꯤꯡꯉꯥꯏ ꯂꯩꯇꯦꯕ
ꯎꯝ
ꯂꯧ ꯌꯩꯔꯝ ꯇꯁꯤꯅꯦ
ꯂ ꯎꯔꯝꯗꯥꯏ ꯅꯣꯡ ꯆꯨꯁꯤꯜꯂꯛꯀꯗ꯭ꯔꯥ ꯂꯧ ꯃꯨꯜꯂꯀꯥꯟꯗꯒ ꯏꯁꯤꯡ ꯆꯥꯎꯕꯅꯤ ꯑꯁ ꯌꯥꯎꯅꯔꯤꯝꯗꯣ ꯑꯩꯁꯦ
ꯏꯁꯕꯤꯔꯅꯤ ꯑꯗꯨꯏ ꯃꯊꯛꯇꯁꯨ ꯑꯃꯨꯛ ꯃꯤ ꯑꯃꯨꯛ ꯃꯤ ꯋꯥꯈꯜ ꯃꯥꯟꯅꯗꯕ ꯃꯁꯦꯟ ꯑꯃꯨꯛ ꯄꯩꯔꯒ ꯊꯝꯃꯝꯕꯗꯨ ꯃꯤ ꯄꯩꯔ ꯊꯝꯃꯗꯨ ꯃꯩ ꯊꯥꯕꯤꯔꯝꯃꯦ ꯑꯗꯨꯒꯨꯝꯕ
ꯎꯝ
ꯊꯥꯏ ꯆꯍꯤ ꯑꯃꯒꯤ ꯍꯣꯠꯅꯖꯔꯤꯕ ꯃꯌꯥꯝꯗꯨ ꯅꯣꯏꯅ ꯉꯥꯏꯍꯥꯛꯇꯪꯠꯇ ꯃꯥꯡꯍꯟꯕꯤꯗꯅ ꯋꯥꯆꯞ ꯇꯧꯕ ꯃꯌꯥꯝ ꯀꯣꯡꯒꯜꯂꯝꯅꯦꯕ
ꯎꯝ
ꯂꯧ ꯎꯕ ꯍꯥꯏꯁꯦ ꯁꯨꯝ ꯑꯋꯥ ꯅꯨꯡꯉꯥꯏꯅꯦꯅ ꯇꯧꯅꯔꯤꯁꯦ
ꯎꯝ
ꯑꯗꯨꯝ ꯃꯥꯏ ꯑꯗꯨꯝ ꯂꯩꯌꯦ ꯍꯥꯏꯗꯤ ꯑꯩꯈꯣꯏ ꯁꯣꯝ ꯂꯧ ꯀꯩꯀꯥ ꯑꯗꯨꯗ ꯌꯥꯝ ꯀꯟꯅ ꯑꯗꯨꯝ ꯀꯩꯅꯣ ꯇꯧꯔꯤꯁꯦ ꯄꯥꯡꯒꯜ ꯄꯨꯊꯣꯛꯑꯒ ꯇꯧꯅꯔꯤꯁꯦ ꯑꯁꯣꯝ ꯅꯥꯀꯜꯂꯣꯝꯒꯤ ꯀꯣꯂꯣꯝꯒꯤ ꯁꯥꯏꯠꯁꯤꯃ ꯍꯥꯏꯗꯤ ꯑꯦꯁꯤꯌꯥ ꯀꯥꯡꯒꯨꯁꯦ
ꯑ
ꯁꯤ ꯀꯥꯡꯕꯨꯁꯤꯗꯤ ꯑꯗꯨꯝ ꯊꯕꯛ ꯁꯨꯔꯒꯁꯨ ꯄꯥꯡꯒꯜ ꯄꯨꯊꯣꯛꯅꯔꯒ ꯇꯧꯋꯦꯕ ꯁꯣꯝ ꯅꯥꯀꯜꯂꯣꯝꯒꯤ ꯀꯥꯡꯕꯨꯗꯤ ꯑꯗꯨꯝ ꯃꯣꯏꯒꯤ ꯃꯦꯆꯤꯟ ꯅꯨꯡꯆꯤꯟ ꯍꯥꯏꯕ ꯇꯧꯅꯔꯕꯅꯦ ꯑꯗꯨ
ꯎ
ꯃꯣꯏꯅ ꯑꯗꯨꯝ ꯄꯣꯊꯣꯛꯇꯨ ꯍꯦꯜꯂꯦ ꯈꯣꯠꯂꯦ ꯍꯥꯏ ꯇꯣꯉꯥꯟꯕꯕꯨꯣ
ꯍꯣꯏ ꯊꯕꯛꯇꯤ ꯑꯩꯈꯣꯏ ꯁꯣ ꯅꯥꯀꯟ ꯐꯪꯅꯔꯤꯕ
ꯊꯕꯛꯇꯤ ꯑꯗꯨꯝ ꯃꯣꯏꯗꯒꯤꯗꯤ ꯑꯩꯈꯣꯏꯅ ꯍꯦꯜꯂꯦꯕ
ꯍꯂ ꯍꯂ
ꯣꯂ ꯂꯩ
ꯎꯝ
ꯃꯣꯏ ꯀꯗ ꯑꯃꯨꯛ ꯃꯣꯏꯗꯒꯤ ꯁꯥꯔꯛꯑꯒ ꯑꯩꯈꯣꯏꯅ ꯃꯣꯏ ꯃꯦꯆꯤꯟꯗꯨꯣ ꯂꯧꯔꯒ ꯃꯣꯏꯗ ꯄꯩꯁꯥ ꯀꯥꯕꯩ ꯋꯥꯅꯤ ꯍꯣꯠꯅꯕꯗꯤ ꯑꯩꯈꯣꯏꯅ ꯑꯃꯨꯛ ꯍꯦꯟꯕ ꯐꯪꯁꯤ ꯇꯧꯁꯤ ꯍꯧꯖꯤꯛꯦ ꯂꯩꯔꯤꯕ ꯃꯑꯣꯡꯁꯦ ꯄꯨꯔꯥ ꯋꯥꯅꯔꯦ ꯊꯕꯛ ꯁꯨꯅꯤꯡꯉꯥꯏꯁꯨ ꯀꯔ ꯂꯩꯩꯅꯗ꯭ꯔꯕꯅꯦ ꯍꯧꯖꯤꯛꯁꯦ ꯅꯍꯥ ꯃꯌꯥꯝꯁꯦ ꯀꯣꯛ ꯉꯥꯎꯅꯔꯦꯕ
ꯍꯣꯏ
ꯕꯁꯥ ꯐꯪ ꯐꯪꯕ ꯁꯨꯅꯔꯛꯄꯤꯈ ꯑꯃꯂꯦ
ꯍꯧꯖꯤꯛꯀꯤ ꯋꯥꯗꯤ ꯋꯥꯅꯔꯛꯏꯅꯦ
ꯋꯥꯔ ꯑꯗꯨ ꯋꯥꯔꯦ ꯍꯥꯏꯅꯁꯨ ꯑꯗꯨꯝ ꯋꯥꯅꯔꯒ ꯑꯗꯨꯝ ꯂꯩꯕ ꯆꯦꯟꯖ ꯂꯥꯡꯅꯕꯒꯤ ꯋꯥꯈꯜꯂꯣꯟꯁꯤ
ꯍ ꯍꯝ
ꯃꯅꯗꯦꯕ ꯑꯩꯈꯣꯏꯁꯨ ꯋꯥꯔꯕꯅꯦ ꯋꯥꯔꯕꯅꯤꯅ ꯀꯩꯗꯧꯁꯒꯦ ꯍꯥꯏꯕ ꯄꯣꯠꯁꯦ ꯑꯃ ꯀꯔꯤꯝ ꯂꯩꯅꯗ꯭ꯔꯔꯤ ꯑꯗꯨꯒꯒꯤ ꯃꯁꯦ ꯂꯥꯡꯕ ꯍꯩꯅꯗ꯭ꯔꯦꯕ ꯌꯦꯡꯕ ꯑꯗꯨ ꯀ ꯆꯖ ꯀꯥ ꯀꯩꯅꯣ
ꯑꯁꯤ ꯃꯥꯅꯤ ꯃꯇꯝꯒꯤ ꯑꯣꯏꯅ ꯃꯇꯨꯡ ꯏꯟꯅ ꯆꯠ ꯇꯥꯕꯅꯤ
ꯄ꯭ꯔꯖꯥꯁꯦ ꯄ꯭ꯔꯖꯥ ꯐꯤꯐꯇꯤ ꯐꯤꯐꯇꯤ ꯄꯥꯔꯁꯦꯟ ꯂꯩꯅꯕꯁꯦ
ꯍꯣꯏ
ꯕꯣꯠ ꯍꯥꯏꯁꯤꯅ ꯃꯥꯡꯍꯜꯂꯤꯁꯦ ꯄꯨꯔꯥ ꯄ꯭ꯔꯖꯥꯒꯤ ꯐꯤꯐꯇꯤ ꯐꯤꯐꯇꯤ ꯕ꯭ꯔꯤꯇꯤꯁ ꯗꯤꯚꯥꯏ ꯑꯦ ꯗꯤꯚꯥꯏꯗꯤ ꯄꯨꯣꯂꯤꯁꯤ ꯁꯥꯟꯅꯕꯒꯤ ꯐꯤꯕꯝꯗ ꯑꯗꯨꯝ ꯇꯧꯁꯤꯜꯂꯑꯦꯕ ꯄꯩꯁꯥꯗ ꯆꯠꯅꯔꯕꯅꯤꯅ ꯐꯤꯐꯇꯤ ꯄꯥꯔꯁꯦꯟ ꯑꯃ ꯐꯤꯐꯇꯤ ꯄꯥꯔꯁꯦꯟ ꯑꯃ
ꯎꯝ
ꯇꯧ ꯂꯩꯔꯦ ꯃꯣꯏꯁꯦ
ꯎꯝ
ꯃꯤ ꯁꯥꯎꯇꯒ ꯇꯧꯋ ꯃꯤ ꯔꯤꯖꯅꯦꯜ ꯀꯥꯖꯔꯁꯨ ꯕꯤꯖꯦ ꯑ ꯕꯤꯖꯦ ꯊꯥꯔꯥꯄꯇꯤꯅ ꯃꯥ ꯇꯧꯔꯤꯗꯣ ꯃꯥꯒꯨꯝꯕ ꯑꯝꯇꯪ ꯂꯥꯛꯑꯗꯤꯅꯦ
ꯍꯣꯏ ꯈꯔꯗ ꯍꯣꯡꯒꯗꯕ ꯍꯣꯏꯁꯨ ꯍꯨꯔꯥꯟ ꯉꯥꯛꯇ
ꯑꯁ ꯑꯩꯈꯣꯏ ꯍꯧꯖꯤꯛ ꯀꯥꯏ ꯑꯩꯈꯣꯏ ꯍꯨꯔꯥꯟꯕꯗꯣ ꯀ꯭ꯔꯣꯃꯦꯛꯁꯅꯦꯗ ꯑꯩꯈꯣꯏ ꯍꯧꯖꯤꯛ ꯂꯩꯅꯤꯔꯤꯁꯤ ꯃ ꯀꯩꯅꯣꯗ ꯃꯄꯥꯟꯗꯒ ꯍꯨꯔꯥꯟ ꯃꯅꯨꯡꯁꯤ ꯄꯨꯔꯥ ꯍꯨꯔꯥꯅ ꯐ ꯁꯥꯟꯅ ꯭ꯌꯥꯟ ꯇꯥꯔꯠꯇ ꯌꯦꯡꯅꯉꯏꯗ ꯑꯍꯜ ꯂꯃꯟ ꯅꯨꯡꯁꯤꯛ ꯍꯦꯜꯂꯦꯕ
ꯍꯣꯏ ꯑꯩꯈꯣꯏꯅ ꯑꯩꯈꯣꯏꯅ ꯍꯥꯏꯕꯁꯦ ꯑꯩꯈꯣꯏꯁꯤ ꯇꯁꯦꯡꯅ ꯍꯥꯏꯔꯗꯤ ꯑꯍꯜ ꯑꯩꯈꯣꯏ ꯁꯣꯁꯥꯏꯇꯤꯁꯤꯗꯤ ꯑꯍꯜ ꯂꯃꯟꯗꯒꯤ ꯃꯈꯥꯗ ꯑꯩꯈꯣꯏ ꯂꯩꯕꯅꯤꯅ ꯚꯦꯕꯥꯔ ꯍꯥꯏꯕ ꯑꯝ ꯂꯩꯕꯅꯤꯅ ꯑꯩꯈꯣꯏꯅ ꯍꯧꯖꯤꯛ ꯋꯥꯁꯦ ꯄꯥꯏ ꯍꯥꯏꯕ ꯌꯥꯗꯕ ꯍꯦꯛ ꯍꯥꯏꯔꯨꯕꯗ ꯑꯍꯜ ꯂꯃꯟ ꯍꯥꯏꯕ ꯂꯝꯍꯦꯜꯂꯦ ꯍꯥꯏꯗꯣꯏꯕ
ꯈꯔꯛꯀꯗꯣꯏꯅꯤ ꯏꯁ ꯄꯦꯔꯥ ꯍꯥꯏꯕ ꯑꯗꯨꯗꯅꯤ
ꯃꯥꯅꯤ ꯁꯤꯗꯅꯦ
ꯂꯩꯕꯗꯨꯅ ꯋꯥ ꯃꯣꯏ ꯃꯌꯥꯝ ꯋꯥ ꯇꯧꯕ ꯇꯥꯅꯕ ꯍꯣꯠꯅꯕꯗ ꯔꯅꯕꯨ ꯌꯣꯡ ꯂꯨꯈ꯭ꯔꯥꯕꯤ ꯃꯥꯜꯂꯝꯅꯦ ꯑꯕ ꯑꯗꯨ ꯂꯩꯅꯒꯤ ꯃꯑꯣꯡꯁꯦ
ꯃ
ꯈꯪꯗꯦꯍꯦ ꯁꯪꯁ ꯅꯍꯥ ꯑꯣꯏꯅ ꯂꯋꯥꯏ ꯇꯪꯁꯤꯜꯂꯦ ꯌꯥꯗ꯭ꯔꯦ ꯀꯥꯏꯈꯨ ꯃꯥꯟꯁꯤꯜꯂꯦ
ꯀꯥꯏꯀꯨꯗꯤ ꯁꯤꯔꯥꯏ ꯇꯥꯡꯕꯅꯦ
ꯀꯥꯏꯀꯨꯅ ꯑꯃꯨꯛ ꯄꯥꯈꯪ ꯑꯣꯏ ꯈꯟꯗꯩ ꯑꯩꯈꯣꯏꯅ ꯑꯃꯨꯛ ꯀꯥꯏꯀꯨꯒꯤ ꯃꯥ ꯍꯥꯏꯗꯤ ꯈꯤꯇꯪ ꯍꯧꯅꯔꯨꯕ ꯃꯥꯜꯂꯝꯗꯥꯏ ꯍꯥꯏ ꯃꯌꯥꯗꯨꯗꯅꯦꯕ ꯑꯩꯈꯣꯏꯅ ꯂꯥꯛꯏꯁꯤꯅ
ꯎꯝ ꯎ
ꯑꯩꯈꯨꯅ ꯍꯧꯖꯤꯛ ꯀꯩꯅꯣ ꯅꯍꯥ ꯀꯩꯅꯣ ꯈ ꯂꯩ
ꯑꯩꯀꯦꯗꯀꯦꯂ
ꯕꯣꯀꯨꯟ ꯍꯣꯏ ꯑꯃꯨꯛ ꯈꯪꯗꯦ ꯀꯣꯏ ꯆꯣꯡ ꯁꯣꯡ ꯂꯩꯈ꯭ꯔꯒ ꯀꯩꯅꯣ ꯇꯧꯈ꯭ꯔꯦ
ꯑ
ꯑꯩꯈꯟꯁꯨ ꯑꯗꯨꯝ
ꯎ
ꯑ ꯑ ꯃꯣꯏꯁꯦ ꯁꯛꯁꯦ ꯍꯟꯗꯦ
ꯍꯗ ꯍꯥꯏꯗꯤ ꯃꯣꯏꯣꯏꯗꯤ ꯃꯣꯏꯗꯤ ꯃꯣꯏ ꯃꯣꯏꯗꯤ ꯀꯦꯔ ꯀꯦ ꯂꯩꯕꯅꯤ ꯅꯍ ꯃꯣꯏꯁꯨ ꯂꯧꯗꯣ ꯆꯍꯤ ꯑꯃꯨꯛꯇꯪ ꯃꯨꯍꯜꯂꯗꯤꯦ
ꯎꯁ ꯚꯦꫪꯥ ꯀꯥꯗꯣꯏꯖꯥꯠꯅꯤꯍꯦ ꯃꯣꯏ ꯄꯨꯔꯥ ꯔꯪꯒꯤꯂꯥ ꯑꯣꯏꯒꯤꯗꯣꯏꯖꯥꯠꯅꯤꯍꯦ
ꯃꯣꯏ ꯂꯥꯏꯞ ꯁꯇꯥꯏꯜꯗꯨꯅ
ꯀꯩꯅꯣꯒꯤꯁꯨ ꯔꯪꯒꯤꯂꯥꯒꯤꯅ ꯃꯥꯁꯤ ꯅꯍꯥꯅꯦꯕ
ꯃꯥꯅꯦ
ꯀꯥꯏꯀꯨꯈꯣꯏ ꯕꯦꯁ ꯑꯣꯏꯗꯣꯏꯅꯦꯕ
ꯃꯥꯅꯦ